ꯇꯥꯖꯕꯗꯣ
ꯇꯨꯝꯅꯤꯡꯗ꯭ꯔꯤꯕꯣ
ꯇꯨꯝꯅꯤꯡꯗꯦ ꯑꯩ ꯕꯣꯜ ꯌꯦꯡꯗꯣꯏꯅꯦ ꯀꯩꯅꯣ ꯕꯣꯜ ꯌꯦꯡꯕꯩ ꯉꯝꯃꯦ ꯀꯩꯅꯣ
ꯑꯩꯈꯣꯏꯅ ꯇꯧ ꯇꯧ ꯑꯩꯈꯣꯏꯅ ꯑꯩꯈꯣꯏꯅ ꯇꯧꯅꯤꯍꯥꯏꯗꯤ ꯇꯧꯕꯅꯤ ꯀꯩꯅꯣ
ꯅꯠꯇꯦ ꯁ꯭ꯌꯨꯗ ꯁꯞꯄꯣꯔꯠ ꯇꯧꯕ꯭ꯔꯥꯕ
ꯍꯨꯝ
ꯁ꯭ꯌꯨꯗ ꯁꯞꯄꯣꯔꯠ ꯄꯣꯇꯨꯒꯜꯗꯔꯕ
ꯈꯪꯗꯦ ꯑꯉꯝ ꯑꯉꯝꯕ ꯉꯥꯝꯖꯔꯁꯅꯨ ꯀꯩꯅꯣ
ꯑꯩꯒꯤꯗꯤ ꯄꯣꯇꯨꯒꯜꯅꯦ ꯀꯩꯅꯣ
ꯉꯝꯃꯣꯏꯕ ꯑꯗꯨ
ꯉꯝꯗ꯭ꯔꯁꯨ ꯑꯁ ꯅꯨꯡꯉꯥꯏꯇꯦ ꯀꯞꯀꯗꯧꯕꯗꯣ ꯃꯣꯏꯗꯣ ꯀꯥꯞꯃꯤꯟꯅꯅꯤꯡꯉꯥꯏ ꯑꯩ ꯉꯥꯏ ꯉꯥꯏꯒꯤ
ꯑꯣ ꯅꯪꯐꯥꯎ ꯅꯪꯐꯥꯎ ꯁꯞꯄꯣꯔꯠ ꯇꯧꯔ ꯉꯝꯃꯔꯣꯏ ꯍꯥꯏꯕ ꯈꯪꯉꯤꯕ ꯅꯠꯇ꯭ꯔꯣ
ꯍꯣꯏ ꯈꯪꯉꯦ
ꯌꯦꯡꯉꯨꯅ ꯑꯗꯨꯗꯤ ꯌꯦꯡꯗ꯭ꯔꯁꯨ ꯌꯥꯝ ꯀꯥꯞꯄ ꯍꯧꯔꯣ
ꯁꯤꯁ ꯏꯁ ꯍꯧꯖꯤꯛ ꯀꯥꯞꯔꯗꯤ ꯑꯗꯨ ꯂꯣꯏꯕ ꯐꯥꯎ ꯀꯥꯞꯔꯗꯤ ꯀꯣꯛꯆꯤꯛꯀꯅꯤꯍꯦ ꯀꯥꯞꯄ ꯌꯥꯗꯦ
ꯀꯣꯛ ꯀꯩꯁꯨ ꯀꯩꯁꯨ ꯀꯥꯏꯗꯦꯗ ꯀꯥꯞꯄ ꯂꯣꯏꯔꯒꯦ ꯍꯦꯇ ꯇꯨꯝ ꯇꯨꯝꯃꯨ
ꯇꯝꯕ ꯌꯥꯔꯣꯏꯍꯦ ꯀꯞꯄꯒ ꯀꯥꯕꯒ ꯑꯗꯨꯝ ꯅꯣꯡꯉꯥꯞ ꯄꯥꯎ ꯀꯞꯔꯒ ꯂꯩꯗꯣꯏꯅꯦ ꯇꯨꯝꯕ ꯌꯥꯔꯣꯏꯕ ꯇꯨꯝꯁꯨ ꯇꯨꯝꯅꯤꯡꯗꯦ
ꯑꯁ ꯇꯨꯝꯅꯤꯡꯗꯦ ꯑꯩꯗꯤ ꯕꯣꯜ ꯌꯦꯡꯅꯤꯡꯏꯅ ꯑꯩꯗꯤ ꯌꯥꯝꯅ ꯇꯨꯝꯅꯤꯡꯕ ꯍꯥꯜꯂꯛꯀ ꯇꯧꯔꯤꯕ꯭ꯔꯥ ꯈꯪꯗ꯭ꯔꯦ
ꯑꯗꯨꯗꯤ ꯇꯣꯝꯈꯔꯣ ꯅꯪ ꯉꯁꯥꯏ ꯀꯩꯅꯣ ꯕꯣꯜ ꯁꯥꯟꯅꯕꯗꯨ ꯆꯠꯄꯒꯤꯅꯤ
ꯑꯗꯨꯒ ꯈꯥꯁꯤ ꯂꯣꯏ
ꯑꯗꯨ ꯀꯩꯅꯣ ꯇꯨꯝꯅꯤꯡꯔꯦ ꯑꯗꯨꯝ ꯇꯣꯝꯔꯕꯣ
ꯑꯗꯨꯁꯨ ꯉꯁꯤ ꯅꯨꯡꯊꯤꯜꯁꯦ ꯉꯁꯤ ꯅꯨꯡ ꯊꯤꯟꯁꯦ ꯇꯨꯝꯗꯤꯌꯦꯕ ꯉꯁꯥꯏ ꯑꯌꯨꯛꯇꯒꯤ ꯆꯠꯂ ꯆꯠꯂ ꯂꯩꯕꯗꯣ ꯄꯣꯊꯥꯕꯤꯒꯤ ꯑꯗꯨꯝ ꯆꯠꯄꯅꯤꯅ ꯋꯥꯕ ꯍꯥꯏꯇꯥꯔꯦ
ꯎꯝ ꯑꯗꯨꯒꯤ ꯉꯟꯗ ꯇꯣꯝꯊꯣꯛꯑꯕ
ꯃꯣꯏ ꯑꯅꯤ
ꯉꯟꯇꯥꯒꯅ ꯉꯒꯟꯇꯥꯁꯨ ꯅꯠꯇ꯭ꯔꯦ ꯊꯦꯡꯉꯗꯤ
ꯑꯥꯏ ꯊꯦꯡꯉꯦ ꯕꯣꯜ ꯌꯦꯡꯅꯤꯡꯉꯦꯕ
ꯃꯣꯔꯅꯤꯡꯁꯨ ꯋꯥꯀꯤꯡ ꯆꯠꯇꯨꯔꯣ
ꯍꯌꯦꯡ ꯑꯌꯨꯛ ꯆꯠꯂꯔꯣꯏꯗ ꯆꯞꯄ ꯉꯗ꯭ꯔꯦ ꯆꯠꯁꯦ ꯍꯥꯏꯔꯣ
ꯁꯤꯏꯁ ꯆꯥꯁꯦꯔꯣ ꯀꯥꯏꯅ ꯆꯥꯁꯨ ꯆꯥꯕꯤꯔꯔꯣꯏꯗꯕ
ꯂꯜꯂꯒ ꯆꯠ ꯆꯠꯇꯣꯏꯅꯤ ꯀꯩꯅꯣ
ꯑꯗꯨꯝ ꯉꯜꯂꯒ ꯆꯠꯀꯗꯧꯕꯗꯣ ꯅꯪ ꯆꯠꯄꯤꯔꯣ ꯍꯥꯏꯕꯅꯤ ꯀꯩꯅꯣ
ꯅꯪꯁꯨ ꯆꯥꯠꯁꯤꯔꯕꯥ
ꯌꯥꯔꯦ ꯋꯊꯤ ꯌꯝ ꯉꯥꯡꯅꯨ ꯍꯥꯏꯅꯔꯒ ꯍꯥꯏꯅꯔꯒ ꯆꯠꯄꯤꯁꯨ ꯆꯠꯄꯤꯔꯣꯏꯗꯕꯗꯣ
ꯑꯩꯉꯣꯟꯗ ꯍꯥꯏꯔꯤ
ꯅꯪꯉꯣꯟꯗ ꯍꯥꯏꯔꯗꯤ ꯀꯅꯥꯗ ꯍꯥꯏꯗꯣꯏꯕ ꯅꯉꯣꯟꯗ ꯍꯥꯏꯗꯗꯤ ꯁꯤ ꯏꯁ
ꯅꯪ ꯃꯃꯥꯡꯁꯨ ꯅꯪ ꯃꯃꯡꯁꯨ ꯋꯥꯛꯀꯤꯡ ꯆꯠꯒꯦ ꯍꯧꯗꯣꯛ ꯍꯥꯏꯔꯒ ꯅꯪ ꯆꯠꯇꯕꯤ ꯑꯗꯨꯝ ꯇꯧꯛꯏꯗꯨꯗꯤ ꯏꯁ
ꯑꯦ ꯑꯩꯄ ꯍꯥꯏ ꯑꯗꯨꯗꯤ ꯏꯅꯥꯎꯅꯨꯄꯥꯅ ꯐꯣꯟ ꯄꯥꯏꯈ꯭ꯔꯦ ꯃꯥꯅ ꯑꯩꯒꯤ ꯐꯣꯟꯁꯦ ꯍꯟꯗꯛꯇꯤ ꯕꯣꯜ ꯌꯦꯡꯒꯦꯅ ꯑꯗꯨꯝ ꯄꯥꯏꯔꯒ ꯂꯩ ꯑꯗꯨꯒꯤꯅꯤ ꯑꯩ ꯄꯥꯏꯕ ꯇꯧꯒꯦ ꯍꯥ
ꯑꯁ ꯑꯁꯦꯡꯕꯅꯦ ꯃꯤꯅ ꯍꯥꯏꯕꯁꯦ ꯊꯥꯖꯗꯦꯕꯤꯀꯣ ꯁꯤꯁꯦ ꯌꯥꯝ ꯎꯁꯤꯠꯇꯤꯍꯦ ꯑꯁꯤꯗꯤ
ꯀꯨꯁꯤꯜꯂꯤ ꯎꯁꯤꯜꯂꯤ
ꯑꯗꯨꯃꯥꯏꯅ ꯇꯧꯅꯨ ꯍꯌꯦꯡ ꯍꯌꯦꯡ ꯍꯌꯦꯡ ꯍꯣꯁꯄꯤꯇꯥꯜ ꯊꯣꯛ ꯑꯩꯁꯨ ꯂꯥꯛꯀꯅꯦꯕ ꯑꯗꯨꯗ ꯊꯦꯡꯅꯁꯤꯀꯣ ꯏꯕꯥꯅꯤ
ꯀꯩꯗꯧꯕ ꯂꯥꯛꯇꯣꯏꯕ
ꯏꯆꯦꯒꯤ ꯏꯆꯦ ꯌꯦꯡꯅꯕ ꯂꯥꯛꯇꯣꯏꯅꯦ
ꯅꯆꯦ ꯀꯅꯥ
ꯑꯩꯒ ꯂꯩꯃꯤꯟꯅꯕ ꯏꯆꯦꯅꯦ ꯀꯩꯅꯣ
ꯀꯩꯗꯧꯔꯒꯦ
ꯑꯃꯨꯛ ꯅꯥꯔꯦ
ꯉꯁꯥꯏꯅ ꯂꯥꯛꯑ ꯌꯥꯗ꯭ꯔꯣ
ꯍꯥ
ꯉꯁꯥꯏ ꯂꯥꯛ ꯌꯥꯗ꯭ꯔꯣ
ꯀꯩ ꯍꯥꯏꯕ
ꯉꯁꯥꯏ ꯂꯥꯛꯄ ꯌꯥꯗ꯭ꯔꯕ ꯉꯁꯤ
ꯉꯁꯤꯗꯤ ꯂꯥꯛꯄ ꯀꯩꯅꯣ ꯃꯊꯟꯗ ꯆꯠꯅꯤꯡꯉꯥꯏ ꯇꯜꯂꯦ ꯍꯥꯏꯕ ꯑꯗꯨꯒꯤꯅꯦ ꯀꯩꯅꯣ
ꯄꯨꯛ ꯅꯔꯤꯔꯣ ꯀꯩ ꯅꯥꯏꯅꯣ
ꯄꯨꯛ ꯅꯥꯔꯤꯕ
ꯑꯁ ꯆꯈꯥꯎ ꯅ ꯑꯣꯏꯔꯝꯒꯅꯤ ꯊꯥꯎ ꯆꯥꯃꯟꯕꯩ
ꯑꯗꯨꯒꯤꯅꯇꯤꯍꯦ ꯆꯥꯛꯍꯥꯎꯒꯤ ꯅꯠꯇꯦ ꯑꯗꯨꯗꯤ ꯃꯥꯒꯤ ꯈꯨꯣꯟꯅꯥꯁꯤꯗꯤ ꯇꯣꯡꯉꯥꯜꯂꯦ
ꯏꯁ
ꯑꯩꯈꯣꯏꯅ ꯀꯤ ꯑꯩꯈꯣꯏꯅ ꯀꯤꯕ ꯑꯃ ꯂꯩꯌꯦ ꯆꯦꯛꯑꯞ ꯇꯧꯔꯀꯥꯟꯗ ꯈꯪꯅꯤ ꯃꯥꯒꯤ ꯀꯩꯅꯣ ꯇꯧꯕ
ꯎꯝ ꯌꯦꯡꯉꯣ ꯌꯦꯡꯉꯣ ꯌꯦꯡꯊꯣꯛ ꯑꯣ
ꯎꯝ
ꯍꯛꯆꯥꯡ
ꯌꯥꯝ ꯀꯨꯏꯈ꯭ꯔꯦ ꯅꯥꯕ ꯃꯗꯤ ꯀꯩꯅꯣꯗ ꯅꯨꯃꯤꯠ ꯀꯌꯥꯅꯣ ꯁꯨꯈ꯭ꯔꯕꯅꯤ ꯃꯥꯅ ꯅꯨꯃꯤꯠ ꯑꯃ ꯑꯅꯤ ꯈꯛꯇꯗꯤ ꯀꯩꯁꯨ ꯀꯥꯏꯗꯦ ꯈꯜꯂꯒ ꯂꯩꯕꯅꯦꯕ ꯑꯗꯨ ꯑꯣꯏꯔꯁꯨ ꯀꯨꯏꯅ ꯑꯗꯨꯝ ꯅꯥꯔꯒ ꯂꯩꯕꯗꯣ
ꯎꯝ
ꯑꯗꯨꯒꯤ ꯃꯥ ꯌꯦꯡꯊꯣꯛꯔꯒꯦ ꯍꯥꯏꯕ
ꯍꯣꯏ ꯌꯦꯡꯊꯣꯛ ꯌꯦꯡꯊꯣꯛꯑꯣꯅ
ꯌꯦꯡꯉꯤꯁꯦ ꯀꯨꯢꯗꯔꯤꯗ
ꯎꯝ
ꯑꯗꯨꯒ ꯌꯦꯡꯊꯣꯛ ꯃꯥ ꯀꯩꯅꯣꯁꯨ ꯊꯕꯛꯁꯨ ꯆꯠꯇꯕ ꯃꯇꯝꯗꯨꯗꯀꯣ ꯆꯠꯇꯄ ꯃꯇꯝꯗ ꯌꯦꯡꯊꯣꯛꯑꯣ ꯑꯩꯅ ꯍꯥꯏꯕ
ꯎꯝ
ꯑꯗꯨꯑꯨꯢꯁꯨ ꯍꯌꯦꯡꯁꯨ ꯊꯦꯡꯅꯁꯦ ꯍꯥꯏꯔꯁꯨ ꯌꯥꯗꯧ ꯃꯥꯜꯂꯤꯅꯦ ꯅꯪꯅ ꯂꯣꯠꯀꯗꯧꯕꯗꯣ ꯈꯪꯉꯤꯅꯦ
ꯀꯝ ꯀꯥꯟꯗ ꯑꯩ ꯂꯣꯠꯈ꯭ꯔꯒꯦꯅꯦ ꯅꯣꯏ ꯂꯥꯛꯄꯗꯥ
ꯁꯤꯁ ꯅꯪꯗꯤ ꯂꯣꯠꯂꯒ ꯂꯩꯗꯨꯗꯤ ꯂꯣꯠꯂꯒ ꯂꯩꯌꯦ ꯂꯣꯠꯂꯒ ꯂꯩꯌꯦ ꯑꯩꯈꯣꯏ ꯊꯦꯡꯅꯁꯦ ꯍꯥꯏꯁꯤ ꯌꯥꯗꯕꯗꯣ
ꯕꯔꯥꯗ ꯂꯩꯌꯦ
ꯎꯝ ꯐꯖꯅ ꯂꯩꯌꯣ ꯂꯩꯌꯣ ꯄꯨꯡ ꯑꯅꯤꯗ ꯍꯥꯏꯕ ꯗ꯭ꯌꯨꯇꯤꯗꯣ
ꯍꯣꯏ
ꯄꯨꯡ ꯑꯅꯤ ꯇꯥꯕ ꯗ꯭ꯌꯨꯇꯤ ꯊꯣꯛꯄꯗ ꯉꯥꯏꯔꯝꯃꫭ
ꯌꯥꯏꯌꯦ
ꯀꯩ ꯃꯄꯥꯗꯅꯣ ꯅꯪ ꯗ꯭ꯌꯨꯇꯤ ꯇꯥꯗꯣꯏꯁꯦ
ꯍꯥ
ꯈꯪꯗꯦꯅꯦ ꯍꯥꯏꯕ ꯉꯝꯗꯦ
ꯑꯣ ꯍꯌꯦꯡꯅ ꯃꯐꯝꯗꯣ ꯍꯥꯏꯗꯣꯏꯔꯣ ꯃꯣꯏꯅ
ꯇꯥꯕ꯭ꯔꯣ
ꯇꯥꯖꯔꯕꯗꯣ ꯅꯪ ꯇꯨꯝꯅꯤꯡꯕ ꯃꯥꯜꯂꯦꯀꯣ
ꯍꯌꯦꯡꯖꯦ ꯈꯪꯗꯦ ꯀꯥꯏꯅ ꯇꯥꯒꯗꯣꯏꯅꯣ ꯈꯪꯗꯦꯅꯦ ꯑꯗꯣ ꯍꯌꯦꯡ ꯑꯗꯨꯝ ꯁꯤꯜꯂꯛꯀꯅꯤ
ꯎꯝ ꯌꯥꯝ ꯆꯨꯝꯅꯤꯡꯔꯕꯣ ꯍꯥꯏꯕ
ꯑꯩꯔꯣ
ꯇꯨꯝꯅꯤꯡꯗꯦꯗ
ꯅꯆꯤꯟ ꯌꯥꯝ ꯊꯤꯅꯨ ꯅꯆꯤꯟꯊꯤꯅꯨ ꯌꯥꯝ ꯇꯨꯝꯅꯤꯡꯕꯒꯤ ꯃꯈꯣꯟꯗꯨ ꯃꯥꯟꯁꯤꯟꯕ
ꯃꯈꯣꯜꯗ ꯌꯥꯝ ꯍꯩꯕꯩ ꯋꯥꯔꯣ
ꯀꯩꯅꯣ ꯅꯪ ꯑꯗꯨꯝ ꯇꯥꯕꯅꯤꯅ ꯈꯪꯉꯤ ꯀꯩꯅꯣ ꯅꯪꯅ ꯍꯧꯖꯤꯛ ꯀꯃꯥꯏꯟ ꯇꯧꯕ꯭ꯔ ꯈꯪꯉꯤ ꯅꯪꯅ ꯉꯥꯡꯕꯗꯨꯒ ꯍꯧꯖꯤꯛ ꯉꯥꯡ ꯑꯗꯨꯃꯥꯏꯟ ꯇꯧꯋꯤ ꯑꯁꯤ ꯑꯗꯨꯃꯥꯏꯟ ꯇꯧꯋꯤ ꯍꯥꯏꯕ ꯂꯣꯏ ꯈꯪꯉꯤ ꯀꯩꯅꯣ
ꯌꯥꯝ ꯍꯩꯀꯣ
ꯑꯩ ꯈꯪꯗꯕꯒꯤ ꯗꯥꯏꯗ ꯍꯥꯏꯔꯤꯅꯦꯕ ꯅꯪ
ꯌꯥꯝ ꯍꯩꯀꯣꯅꯦ ꯃꯤ ꯃꯆꯥꯗꯤ
ꯈꯪꯗ꯭ꯔꯗꯤ ꯐꯣꯟ ꯑꯗꯨꯝ ꯇꯧꯔꯀꯥꯟꯗ ꯇꯣꯏꯅ ꯇꯧꯔꯒ
ꯅꯠꯇꯦ ꯋꯥ ꯈꯔ ꯇꯞꯅ ꯉꯥꯡꯕꯩꯅꯦꯍꯦ
ꯑꯗꯨꯃꯥꯏꯅ ꯇꯧꯔꯗꯤ ꯐꯩꯅꯦ
ꯀꯟ ꯀꯟ ꯉꯥꯡꯉꯗꯤ ꯅꯪ ꯅꯥꯀꯣꯡꯗꯣ ꯂꯣꯏ ꯄꯪ ꯇꯥꯔꯦꯅ ꯇꯞ ꯇꯞꯅ ꯉꯥꯡꯕꯩꯅꯦ
ꯑꯥ ꯃꯥꯅꯦ ꯃꯥꯅꯦ ꯇꯞꯅ ꯇꯞꯅ ꯉꯥꯡꯕꯤꯌꯣ
ꯇꯥꯕ꯭ꯔ
ꯃꯤ ꯃꯤ ꯑꯇꯣꯞꯄꯗꯤ ꯇꯨꯝꯅꯈ꯭ꯔꯕꯣ
ꯍꯣꯏ ꯇꯨꯝꯅꯈ꯭ꯔꯦ ꯃꯤ ꯈꯔꯗꯤ ꯕꯣꯜ ꯌꯦꯡꯒꯦ ꯂꯩꯌꯦ
ꯎꯝ ꯅꯪꯁꯨ ꯕꯣꯜ ꯌꯦꯡꯉꯣꯏꯗꯕ ꯖꯥꯠꯂ
ꯎꯝ ꯗꯨꯀꯥꯟ ꯑꯃ ꯂꯩꯕꯗꯣ
ꯎꯝ
ꯗꯨꯀꯥꯟ ꯑꯃ ꯂꯩꯕꯗꫭ ꯃꯣꯏꯗꯤ ꯃꯤ ꯂꯩꯀꯥꯏꯒꯤ ꯃꯤꯁꯤꯡꯅ ꯌꯦꯡꯒꯦ ꯀꯟꯅ ꯇꯧꯍꯧꯔꯤ
ꯑꯣ ꯐꯧꯅꯦ ꯃꯤ ꯌꯥꯝꯔꯗꯤ
ꯌꯦꯡꯕ ꯂꯥꯛꯑꯣ
ꯂꯥꯛꯀꯦ ꯂꯩꯔꯝꯃꯣ ꯑꯁꯦꯡꯕ ꯀꯤꯗꯤ ꯀꯤꯖꯩꯌꯦꯀꯣ ꯍꯧꯖꯤꯛ ꯌꯥꯝ ꯊꯦꯡꯉ ꯀꯥꯟꯁꯤꯗ ꯂꯥꯛꯀꯗꯕ ꯍꯥꯏꯁꯦ
ꯑꯦ ꯑꯩꯕꯨ ꯀꯔꯤ ꯑꯣꯏꯅ ꯎꯕꯤꯒꯦ
ꯀꯩꯅꯣ ꯂꯝꯕꯤꯗ ꯍꯥꯏꯕꯅꯦ ꯌꯥꯝ ꯊꯦꯡꯉ ꯀꯥꯟꯗ ꯀꯅꯥ ꯆꯠꯅꯒꯦ
ꯃꯇꯦꯛ ꯈꯔ ꯂꯥꯛꯎ ꯀꯩꯅꫭ ꯑꯩ ꯑꯗꯨꯝ ꯂꯥꯛꯀꯦ
ꯎꯝ ꯑꯗꯨꯗꯤ ꯃꯇꯦꯛ ꯂꯥꯛꯑꯣ ꯑꯗꯨ ꯇꯥꯔꯗꯤ ꯑꯩꯁꯨ ꯃꯇꯦꯛ ꯈꯔ ꯂꯥꯛꯀꯦ
ꯂꯥꯛꯄ ꯍꯧꯔꯣ ꯑꯩꯁꯨ ꯒꯥꯔꯤ ꯏꯟꯊꫭꯛꯑꯒꯦ
ꯍꫭ ꯍꯣꯏ
ꯑ
ꯇꯞꯅ ꯇꯞꯅ ꯂꯥꯛꯀꯦ ꯀꯣ
ꯍꯣꯏ
ꯅꫭꯡ ꯅꯣꯡ ꯆꯨꯔꯕꯣ ꯅꯣꯏꯗ
ꯅꯣꯡ ꯆꯨꯗꯦꯗꯥ
ꯑꫭ ꯑꯩꯈꯣꯏꯗꯁꯨ ꯈꯔ ꯈꯔ ꯇꯥꯔꯝꯃꯦꯕ ꯈꯔ ꯈꯔ ꯇꯥꯔꯝꯃꯦꯕ
ꯑ ꯌꯥꯝ ꯀꯟꯅꯕꯨꯗꯤ ꯆꯨꯔꯤꯗ ꯑꯩꯈꯣꯏꯗꯁꯨ
ꯎꯝ
ꯈꯤꯇꯪ ꯈꯤꯇꯪ ꯇꯥꯕꯅꯦ
ꯎꯝ ꯅꯪ ꯈꫭꯟꯖꯦꯜꯗꫭ ꯌꯥꯝ ꯅꯣꯛꯅꯤꯡꯉꯦ
ꯀꯩꯒꯤ
ꯑꯉꯥꯡ ꯑꯉꯥꯡ ꯈꯣꯟꯖꯦꯜ ꯃꯥꯟꯕ
ꯑꯉꯥꯡꯅꯤ ꯀꯩꯅꯣ ꯑꯦ
ꯏꯁ ꯏꯁ ꯑꯉꯥꯡꯅꯦ ꯀꯥꯏꯅ ꯑꯉꯥꯡ ꯌꯥꯝ ꯁꯥꯅꯤꯡꯕ꯭ꯔꯣ ꯑꯥ ꯑꯉꯥꯡ ꯌꯥꯝ ꯁꯥꯅꯤꯡꯕ꯭ꯔꯥ ꯍꯥꯏꯕꯅꯤ ꯑꯉꯥꯡ ꯁꯥꯅꯤꯡꯕ꯭ꯔꯥ ꯍꯥꯏꯕꯅꯦ ꯌꯥꯝ ꯑꯉꯥꯡꯁꯨ ꯑꯉꯥꯡ ꯑꯣꯏ ꯑꯉꯥꯡꯁꯨ ꯑꯉꯥꯡ ꯑꯣꯏꯗꯕꯕꯨ
ꯁꯥꯅꯤꯡꯕ ꯅꯠꯇꯤꯌꯦ ꯑꯉꯥꯡ ꯑꯣꯏꯕꯩꯅꯦ
ꯌꯥꯔꯦ ꯋꯥꯊꯤ ꯌꯥꯝ ꯉꯥꯡꯅꯨ ꯅꯪ ꯑꯉꯥꯡꯔ ꯑꯍꯜꯂ ꯑꯩ ꯂꯣꯏ ꯈꯪꯕꯗꯣ ꯍꯥꯏꯗꯔꯁꯨ ꯌꯥꯔꯦ ꯑꯩ ꯈꯪꯉꯦ
ꯄꯤꯛꯏ
ꯄꯨꯡ ꯀꯌꯥ ꯇꯥꯔꯒꯦ ꯍꯧꯖꯤꯛ
ꯈꯪꯗꯦ ꯀꯌꯥ ꯌꯦꯡꯉꯦ ꯀꯌꯥ ꯇꯥꯒꯦ ꯌꯦꯡꯉꯣ ꯕꫭꯜ ꯍꯧꯗꯔꫭ ꯃꯥꯜꯂꯦ
ꯎꯝ ꯇꯩꯌꯦꯞ ꯐꯤꯐꯇꯤꯟ ꯇꯥꯔꯦ
ꯅꫭꯏ ꯑꯉꯥꯡꯒꯩꯗꯤ ꯍꯧꯔꯅꯤ
ꯑꯣ ꯅꯪꯁꯨ ꯌꯦꯡꯉꯣ ꯆꯪꯉꯒ ꯎꯝ ꯎꯝ ꯎꯝ
ꯎꯝ ꯌꯥꯔꯣꯏꯗ ꯐꯨꯠ
ꯌꯥꯔꯦ ꯋꯥꯊꯤ ꯌꯥꯝ ꯉꯥꯡꯉꯦ ꯐꯖꯅ ꯌꯦꯡꯉꯣ ꯌꯦꯡꯉꯒ ꯑꯩꯉꯣꯟꯗ ꯔꯤꯄꯣꯔꯠ ꯑꯃꯨꯛ ꯍꯥꯏꯔꯛꯑꯣ
ꯑꯦ ꯅꯪꯗꯤ ꯌꯦꯡꯉꯣꯏꯗ꯭ꯔꯣ ꯍꯥꯏꯁꯦ
ꯌꯦꯡꯗꯕꯤ ꯇꯨꯃꯨꯔꯁꯤꯔ ꯈꯪꯗꯦ ꯌꯦꯡꯉꯗꯤ ꯗꯥꯥꯎ ꯂꯩꯗꯦ
ꯎ ꯇꯨꯝꯅꯤꯡꯉꯅ ꯇꯨꯝꯃꯨ ꯀꯩꯁꯨ ꯀꯥꯏꯗꯦ
ꯇꯨꯝꯅꯤꯡꯕ꯭ꯔꯁꯨ ꯇꯨꯝꯁꯔꯥ ꯍꯥꯏꯅ ꯕꯣꯜꯁꯨ ꯀꯌꯥꯁ ꯌꯦꯡꯅꯤꯡꯗꯦ
ꯌꯦꯡꯉꯨ ꯌꯦꯡꯉꯨ ꯍꯌꯦꯡ ꯍꯌꯦꯡꯗꯥ ꯑꯣꯏꯔꯝꯕꯤꯗꯣ
ꯑꯣ ꯍꯌꯦꯡꯗꯤ ꯍꯥꯏꯔꯛꯑꯣ ꯍꯥꯏꯕ
ꯍꯣꯏ
ꯀꯅꯥꯅꯅ ꯉꯝꯒꯦ ꯍꯥꯏꯕꯗꯨ ꯅꯪꯁꯨ ꯅꯪꯁꯨ ꯀꯩꯅꯣ ꯌꯦꯡꯅꯤꯡꯕ ꯉꯝꯒꯗꯕ ꯃꯜꯗꯦ ꯅꯪ ꯇꯨꯝꯅꯤꯡꯕ ꯃꯥꯜꯂꯦ
ꯑꯩꯔꯣ
ꯇꯨꯝꯅꯤꯡꯉꯗꯤ ꯇꯨꯝꯊꯣꯛꯈ꯭ꯔꯣ ꯀꯩꯅꯣ ꯕꯣꯜ ꯌꯦꯡꯗ꯭ꯔꯁꯨ ꯐꯖꯅ ꯀꯩꯅꯣ ꯁꯨꯇꯤ ꯁꯨꯇꯤ ꯅꯨꯃꯤꯠꯇ ꯐꯖꯅ ꯇꯨꯃꯣꯕ
ꯑꯩ ꯍꯥꯏꯐꯦꯠ ꯌꯦꯡꯒꯦ ꯕꯣꯜꯗꯣ
ꯎꯝ
ꯌꯦꯡꯉ ꯇꯨꯝꯅꯤꯡꯉ ꯇꯨꯝꯃ ꯂꯣꯏꯔꯦ